ꯑꯜꯗꯤꯁꯤ ꯑꯣꯏ ꯄꯥꯏꯕꯤꯔꯤꯁꯤ ꯀꯅꯥꯅꯣ
ꯎꯝ ꯄꯥꯏ ꯄꯥꯏꯕꯤꯔꯤꯁꯦ ꯑꯩꯩ
ꯑꯌꯣ
ꯑꯩ ꯍꯥꯏꯔꯛꯑꯣ ꯍꯥꯏꯔꯛꯔ‌ꯣ
ꯑ ꯀꯩ ꯀꯩ ꯋꯥꯔꯤ ꯇꯧꯁꯤꯒꯦ ꯍꯧꯔꯣ
ꯎꯝ ꯍꯧꯖꯤꯛꯁꯦ ꯀꯣꯂꯦꯖ ꯁꯦꯃꯤꯁꯇꯔ ꯀꯌꯥ ꯀꯥꯕꯤꯔꯤꯒꯦ
ꯑꯩꯗꯣ ꯁꯦꯃꯤꯁꯇꯔ ꯐꯣꯔ ꯌꯧꯖꯔꯨꯔꯦ ꯑꯗꯨꯒ ꯑꯃꯨꯛ ꯍꯟꯖꯤꯟꯖꯔꯤ
ꯀꯩ ꯀꯣꯂꯦꯖꯇ ꯊꯝꯕꯤꯔꯛꯀꯦ
ꯍꯥꯟꯅ ꯏꯁꯇꯦꯟꯗꯔꯗ ꯇꯃꯝꯃꯦ ꯍꯧꯖꯤꯛ ꯄꯣꯜ ꯏꯁꯇꯥꯔꯗ ꯇꯃꯦ
ꯍꯥꯏꯗꯤ ꯄꯣꯞꯇꯥ ꯍꯥꯏꯗꯤ
ꯍꯥ ꯀꯦꯅꯣ ꯗꯅꯤꯗ
ꯑꯗꯨꯗꯤ ꯍꯧꯖꯤꯛ ꯁꯦꯃꯤꯁꯇꯔ ꯀꯌꯥ ꯀꯥꯏꯕ
ꯐꯔꯁꯇꯝ ꯂꯩꯔꯤꯌꯦ
ꯐꯥꯔꯁꯇ ꯑꯃꯨꯛ ꯂꯩꯔꯤꯌꯦ
ꯑꯥꯎ
ꯎꯝ
ꯑꯩꯈꯣꯏ ꯀꯥꯡꯕꯨꯗꯒꯤ ꯑꯩꯅ ꯏꯍꯦꯟ ꯍꯦꯜꯂꯝꯕ ꯑꯩꯅ ꯃꯌꯥꯝꯁꯤ ꯂꯛꯅꯔꯨꯕ ꯑꯗꯣ ꯑꯩ ꯑꯃꯨꯛ ꯍꯟꯖꯜꯂꯒ ꯍꯧꯖꯤꯛ ꯃꯣꯏꯅ ꯑꯃꯨꯛ ꯂꯣꯏ ꯍꯦꯜꯂꯤ
ꯑ ꯑꯗꯨꯗꯤ ꯉꯥꯏꯕ ꯉꯥꯏꯕ ꯉꯥꯏꯕ ꯑꯩꯈꯣꯏꯁꯨ ꯉꯥꯏꯔꯝꯃꯣ ꯑꯗꯨꯗꯤ ꯑꯩꯒ ꯃꯥꯟꯅꯔꯖꯦ
ꯎꯝ ꯈꯜꯂꯤꯕꯅꯦ ꯃꯊꯪ ꯆꯍꯤꯗꯒꯗꯤ ꯃꯥꯟꯅꯒꯗ꯭ꯔ
ꯃꯥꯟꯅꯔꯣꯏꯍꯦ ꯑꯩ ꯑꯩ ꯀ꯭ꯂꯥꯁ ꯌꯥꯝꯗ꯭ꯔꯤ
ꯀꯌꯥ ꯑꯦꯂꯚꯦꯟ ꯅꯠꯇ꯭ꯔꯣ
ꯍꯣꯏ
ꯑꯂꯕꯦꯜ ꯇꯨꯌꯦꯜꯞ ꯑ ꯑꯗꯨꯗꯤ ꯆꯍꯤ ꯑꯅꯤꯃꯨꯛꯅꯤꯅꯦ ꯋꯥꯠꯇꯣꯏꯁꯦ ꯆꯞ ꯆꯥꯔꯅꯤ ꯑꯗꯨꯗꯤ ꯃꯊꯪ ꯑꯩ ꯃꯊꯪ ꯐꯣꯔꯠ ꯀꯥꯕꯩꯗꯨꯗ ꯆꯞ ꯆꯥꯗꯣꯏꯅꯤ ꯁꯨꯃꯥꯏꯅ ꯇꯥꯗꯣꯏꯅꯤ
ꯚꯣꯠ ꯑꯃꯨꯛ ꯀꯥꯔꯣ ꯑꯗꯨꯒ ꯑꯃꯨꯛ ꯍꯜꯂꯣ
ꯎꯝ ꯏꯅꯥꯎꯄ ꯂꯩꯩꯒꯅꯤ ꯁꯤ ꯑꯃ ꯇꯝꯃꯤꯟꯅꯔꯤꯁꯦ
ꯏꯅꯥꯎꯄꯥ ꯍꯥꯏꯗꯤ ꯅꯣꯏ ꯑꯗꯨ ꯂꯩꯕꯈꯩ
ꯍꯣꯏ
ꯎꯝ
ꯃꯌꯥꯝ ꯆꯪꯗꯅ
ꯍꯥ ꯀꯩ ꯍꯥꯏꯔꯣ ꯍꯥꯏꯔꯛꯑꯣ
ꯃꯌꯥꯝ ꯆꯪꯗꯅ ꯅꯣꯛꯁꯟꯕꯤꯕꯗ ꯂꯣꯏꯔꯦ ꯍꯥꯏꯕꯗ ꯀꯥ ꯁꯟꯗ ꯇꯣꯛꯑꯦ
ꯇꯦꯟ ꯊꯥꯎꯖꯟ ꯀꯌꯥꯗ ꯊꯥꯔꯛꯀꯦ
ꯇꯦꯟ ꯀꯨꯏꯔꯦꯗ ꯀꯥꯎ ꯀꯥꯎꯁꯤꯜꯂꯤ ꯇꯦꯟꯗꯤ ꯇ꯭ꯋꯦꯟꯇꯤꯒ ꯋꯥꯟ ꯇꯨ ꯁ꯭ꯋꯥꯏꯗ ꯑꯣꯏꯔꯝꯒꯅꯤ
ꯇ꯭ꯋꯦꯟꯇꯤ ꯋꯥꯟ ꯊ꯭ꯋꯦꯟꯇꯤꯋꯥꯟ
ꯇ꯭ꯋꯦꯟꯇꯤꯇꯨꯔ ꯀꯌꯥꯅꯣ ꯑꯣꯢꯔꯝꯒꯅꯤ ꯇ꯭ꯋꯦꯟꯇꯤ ꯋꯥꯟ ꯂꯣ ꯇ꯭ꯋꯦꯟꯇꯤꯇꯨꯔ
ꯏꯃ ꯑꯩꯈꯣꯏꯗꯒꯤ ꯀ꯭ꯂꯥꯁ ꯃꯉꯥꯔ ꯇꯔꯨꯛꯂ ꯍꯦꯜꯂꯦ ꯑꯗꯨꯗꯤ
ꯎꯝ ꯌꯥꯝ ꯍꯂꯝꯃꯣ ꯑꯣꯏꯗ
ꯍꯅꯨꯨꯔꯦꯗꯥ
ꯆꯍꯤ ꯀꯨꯟ ꯁꯨꯗ꯭ꯔꯤꯗ
ꯁꯨꯗ꯭ꯔꯤꯗ ꯎꯝ ꯑꯉꯥꯡꯅꯤꯗ ꯆꯍꯤ ꯀꯨꯟ ꯁꯨꯗ꯭ꯔꯗꯤ ꯅꯨꯄꯥꯗꯗꯤ ꯑꯉꯥꯡꯅꯤ
ꯃꯥꯅꯦ ꯑꯉꯥꯡꯅꯤ ꯑꯉ ꯌꯥꯝꯃꯅꯤ
ꯎꯝ ꯃꯁꯛꯁꯨ ꯑꯉꯥꯡ ꯃꯥꯜꯂꯤꯗ
ꯎꯝ ꯑꯉꯥꯡꯁꯦ ꯑꯗꯨꯝ ꯃꯥꯜꯂ ꯂꯩꯔꯗꯤ ꯐꯗꯕ
ꯃꯥꯅꯤ ꯃꯥꯅꯤ ꯑꯗꯨ ꯃꯥꯂꯦ
ꯎ
ꯍꯣꯁꯇꯦꯜꯗꯗꯤ ꯅꯨꯄꯥ ꯉꯥꯛ ꯂꯩꯌꯦ ꯃꯦ ꯅꯠꯇꯦ ꯑꯗꯣꯁꯨ ꯅꯠꯇꯦꯕ ꯅꯠꯇꯦ ꯑꯗꯨꯒꯤ ꯑ ꯍꯣꯁꯇꯦꯜꯗ ꯂꯩꯕꯩ ꯋꯥꯔꯤ ꯂꯤꯔꯣ ꯍꯥꯏꯒꯦ ꯇꯧꯕ ꯁꯨꯝ ꯑꯉꯥꯡꯒ ꯐꯨꯗꯗ꯭ꯔꯣ
ꯑꯉꯥꯡꯁꯦ ꯑꯗꯨꯝ ꯃꯔꯛ ꯃꯔꯛꯇ ꯐꯨꯏ ꯕꯪ ꯕꯪꯑꯅ
ꯎꯝ ꯃꯔꯝ ꯃꯣꯛꯄꯩ ꯐꯨꯏꯔ
ꯎꯝ ꯃꯔꯝ ꯑꯣꯏꯄ ꯒ꯭ꯌꯥꯟ ꯇꯥꯕ ꯍꯦꯟꯖꯜꯂꯛꯄꯒꯨꯝꯕ ꯂꯩꯕꯗ ꯑꯗꯐꯨꯔꯛꯄ ꯑꯩꯈꯣꯏꯁꯨ ꯑꯗꯨꯝ ꯑꯉꯥꯡ ꯑꯣꯏꯅ ꯂꯩꯔꯛꯅꯤ ꯑꯩꯈꯣꯏ ꯑꯗꯨꯝ ꯆꯥꯔꯛꯏ
ꯎ ꯐꯔꯝꯅꯤꯗ ꯅꯣꯏꯅ ꯑꯣꯏꯕꯅ ꯅꯣꯏꯅ ꯁꯦꯅꯤꯌꯔ ꯑꯣꯏꯕꯅ ꯐꯔꯝꯗꯧ ꯃꯥꯜꯂꯦ
ꯈꯪꯗꯦꯗ ꯑꯉꯥꯡ ꯑꯉꯥꯡ ꯈꯔ ꯉꯥꯛꯇꯅꯤꯗꯤ
ꯑꯝ ꯀꯩꯅꯣ
ꯐꯣꯟ ꯑꯃ ꯇꯧꯔꯛꯄꯗꯣꯏꯅꯤ ꯌꯥꯔꯦ ꯇꯥꯕ꯭ꯔ ꯑꯣ ꯑꯩ ꯐꯣꯟ ꯑꯃ ꯇꯧꯔꯛꯄ ꯑꯗꯨꯒꯤ ꯍꯣꯔꯦꯟ ꯀꯣꯏ ꯂꯣꯏꯔ ꯇꯧ ꯌꯥꯅꯤ
ꯍꯣꯏ
ꯥꯏ ꯇꯧꯔ ꯀ ꯄꯥꯏꯔ ꯋꯥ ꯆꯥꯛ ꯆꯥꯕꯤꯗ꯭ꯔꯤ
ꯆꯥꯗ꯭ꯔꯤꯗ
ꯉꯜꯂꯤꯗ ꯌꯨꯝꯗꯨꯗꯤ
ꯎꯝ ꯅꯣꯏ ꯌꯥꯝ ꯉꯟꯅ ꯆꯥꯏ ꯑꯌꯨꯛ ꯉꯟꯇꯥ ꯂꯥꯝꯗ꯭ꯔꯣ
ꯂꯍꯝꯗꯨꯗ ꯑꯗꯨꯝ ꯕꯤꯁꯀꯨꯠ ꯄꯤꯅꯠ ꯀꯩꯀꯩ ꯑꯗꯨꯝ ꯄꯤꯕ
ꯑ ꯅꯣꯏ ꯑꯗꯨ ꯂꯩꯗꯣ ꯅꯨꯡꯉꯥꯏꯔꯝꯃꯅꯤ ꯑꯍꯥꯎꯁꯨ ꯑꯗꯨꯝ ꯄꯤꯖꯔꯦ ꯑꯆꯥꯄꯣ ꯑꯁꯨ ꯃꯌꯥꯝ ꯃꯌꯥꯝ ꯄꯤꯖꯔꯦ
ꯅꯨꯡꯉꯥꯏꯇꯦꯗ ꯊꯣꯛꯅꯤꯡꯕꯅ ꯌꯥꯗ꯭ꯔꯝꯅꯤ
ꯌꯨꯝꯗ ꯂꯩꯕꯅꯕꯨꯗꯤ ꯍꯦꯜꯂꯝꯅꯤꯗ ꯅꯨꯡꯉꯥꯏꯕ
ꯈꯟꯗꯦꯗ ꯀꯩꯁꯨ ꯑꯩ ꯌꯨꯝꯗ ꯄꯥꯛꯅ ꯂꯩꯇꯦ ꯑꯗꯨꯅ ꯌꯨꯝꯗ ꯂꯩꯔꯤꯁꯦ ꯄꯥꯛꯅ ꯍꯩꯅꯗꯕꯒꯤ ꯇꯥꯏꯞ ꯇꯧꯋꯦ
ꯑꯗꯨꯗꯤ ꯀꯥꯏ ꯂꯩꯅꯤꯡꯉꯤꯕ
ꯈꯣꯗꯦ ꯑꯩꯁꯨ ꯁꯥꯟꯅꯕꯒꯨꯝꯕ ꯀꯣꯏ ꯆꯠ ꯆꯠꯂ ꯂꯩꯕ ꯁꯥꯟꯅꯕꯒꯤ ꯑꯣꯏꯅ
ꯅꯣꯏ ꯅꯣꯏꯗꯤ ꯌꯥꯝ ꯂꯥꯞ ꯂꯥꯞꯅ ꯆꯠꯇꯥꯥꯏꯅꯦ
ꯁꯃ ꯂ ꯍꯥꯠ ꯄꯩꯁ ꯇꯗ ꯨꯏꯟꯗꯤꯌꯥ ꯃꯅꯨꯡ ꯈꯔ ꯀꯣꯏꯕꯩ ꯋꯥꯅꯤ
ꯂꯣꯏꯔꯦ ꯅꯣꯏ ꯐꯅꯌꯥꯝꯗꯤ ꯆꯠꯂꯝꯃꯅꯤꯗ
ꯀꯩꯁꯨ ꯌꯥꯝꯗ꯭ꯔꯤꯗ ꯌꯥꯝꯕ ꯑꯣꯏꯗ꯭ꯔꯤ
ꯑꯥ
ꯀꯌꯥꯝ ꯆꯠꯂꯝꯕꯅꯤ ꯃꯐꯝ ꯍꯟꯖꯤꯟ ꯍꯟꯖꯤꯟ ꯆꯠꯄ ꯖꯒꯥꯁꯨ ꯌꯥꯎꯋꯦ ꯑꯗꯨꯝ ꯍꯥꯏꯗꯤ ꯕꯤꯍꯥꯔꯗ ꯑꯗꯨꯝ ꯑꯍꯨꯝꯂꯥꯛ ꯆꯠꯄ ꯌꯥꯎꯔꯦꯕ
ꯕꯤꯍꯥꯔꯗ ꯃꯣꯏ ꯃꯣꯏ ꯃꯆꯥꯁꯤꯡꯗꯣ ꯃꯁꯛ ꯐꯖꯗ꯭ꯔꯣ
ꯐꯖꯕꯁꯨ ꯂꯩꯕꯅꯤꯗ ꯁꯨꯝ ꯍꯥꯏꯗꯤ ꯋꯥꯔꯤꯗ ꯀꯩꯗ ꯃꯤꯅ ꯍꯥꯏꯅꯕꯩ ꯕꯤꯍꯥꯔꯗꯤ ꯀꯩꯅꯣ ꯇꯧꯋꯤ ꯈꯣꯠꯂꯤꯒꯥꯏ ꯍꯥꯏꯅꯕꯩ ꯇꯧꯕ ꯋꯥꯅꯤ ꯑꯗꯨꯝ ꯁꯥꯟꯅꯐꯝꯒ ꯑꯗꯨꯝ ꯅꯥꯜꯂꯦꯕ ꯃꯄꯥꯟꯗꯕꯨꯗꯤ ꯈꯔ ꯃꯣꯠꯂꯖꯨ
ꯎꯝ ꯅꯣꯏ ꯁꯥꯟꯅꯕꯝꯁꯦ ꯅꯣꯏ ꯍꯣꯁꯇꯦꯜꯗꯨꯒꯤ ꯅꯥꯀꯟꯗꯣ ꯑꯗꯨꯝ ꯑꯣꯏꯔꯛ
ꯑꯩꯈꯣꯏꯒꯤ ꯎꯝ ꯑꯥ ꯁꯣꯝ ꯅꯥꯀꯟꯗꯤ ꯃꯄꯥꯟꯗ ꯌꯦꯡꯕꯗ ꯑꯗꯨꯝ ꯒ꯭ꯔꯤꯟ ꯒꯤ ꯑꯃ ꯂꯩꯕꯗꯣ ꯑꯗꯨꯝ ꯑꯗꯨꯗ ꯁꯥꯟꯅꯩ ꯑꯩꯈꯣꯏ ꯍꯣꯁꯇꯦꯜ ꯂꯩꯔꯦꯗꯅ ꯀꯥꯔꯦ ꯀꯥꯏꯅ ꯏꯁꯄꯦꯁ ꯂꯩꯕꯗꯣ
ꯑꯥ
ꯑꯗꯨꯒꯤ ꯅꯥꯀꯟꯒꯤ ꯃꯈꯥꯗꯗꯨꯝ ꯁꯝꯅꯔꯒ ꯂꯩꯅꯥꯔꯒꯥ ꯂꯩ
ꯑ ꯈ ꯈꯪ ꯂꯃꯦ
ꯎꯝ ꯆꯪꯉꯝꯃꯕ ꯃꯅꯨꯡꯗ
ꯍꯣꯁꯇꯦꯜ ꯃꯅꯨꯡꯗꯤ ꯆꯥꯛ ꯅꯠꯇꯦ ꯀꯅꯣ ꯅꯣꯏ ꯁꯥꯟꯅꯕꯝ ꯗꯤ ꯆꯪꯉꯥꯝꯃꯦ
ꯁꯥꯟꯅꯕꯝꯕꯨ
ꯑꯥ
ꯀꯃ ꯀꯔꯝ ꯀꯥꯟꯗ ꯀꯃꯥꯏꯅ
ꯅꯍꯥꯟꯃꯨꯛ ꯎꯝ ꯈꯪꯉꯈꯤꯗ꯭ꯔꯣ ꯈꯪꯗꯦꯅꯦ ꯁ꯭ꯀꯨꯜ ꯃꯌꯥꯝ ꯂꯥꯛꯈꯤꯕꯗꯣ ꯈꯪꯍꯧꯕ꯭ꯔꯥ ꯅꯣꯏꯒꯤꯗ ꯁ꯭ꯀꯨꯜ ꯃꯌꯥꯝ ꯂꯥꯛꯈꯤꯕꯗꯣ
ꯁꯀ꯭ꯨꯜ ꯁꯀ꯭ꯨꯜ ꯁꯀ꯭ꯨꯜ ꯀꯨꯜ ꯈꯦꯂꯣꯏꯟꯗꯤꯌꯥꯒꯤ ꯀꯩꯅꯣ ꯇꯧꯕꯩꯗ
ꯑ ꯈꯦꯂꯣ ꯏꯟꯗꯤꯌꯥꯒꯤꯅ ꯂꯥꯛꯈꯤꯕꯗꯣ ꯑꯗꯨꯗ ꯌꯥꯎꯑꯦ ꯑꯗꯨꯗ ꯑꯩ ꯕꯦꯠꯃꯤꯟꯇꯟꯒꯤꯗ ꯌꯥꯎꯔꯛꯑꯦ ꯅꯣꯏ ꯁꯤꯕꯥꯛꯇꯀꯨꯒꯤ ꯑꯌꯥꯝꯕ ꯕꯦꯠꯃꯤꯟꯇꯟꯗ ꯂꯣꯏ ꯂꯩꯗꯅ ꯃꯤꯒꯩ
ꯑꯗꯨ ꯁꯦꯄꯥꯛ ꯇꯀꯣ ꯁꯥꯟꯅꯕꯝꯅꯦ
ꯑꯗꯨꯗꯣ ꯑꯩ ꯈꯜꯂꯤꯁꯤꯅ ꯕꯦꯠꯃꯤꯟꯇꯟ ꯁꯥꯟꯅꯕꯝꯅꯦ ꯁꯤꯅꯦꯕ ꯑꯗꯨꯒ ꯁꯤ ꯄꯥꯛꯇꯥꯀꯨꯒꯤ ꯑꯣꯏ ꯂꯩꯔꯝꯃꯦ
ꯎꯝ ꯑꯗꯨꯁꯨ ꯁꯦꯄꯛꯇꯀꯨ ꯁꯥꯟꯅꯕꯝꯅꯦ ꯕꯦꯠꯃꯤꯟꯇꯣꯟ ꯁꯥꯟꯕꯝ ꯂꯩꯇꯕꯩ ꯑꯗ ꯁꯥꯟꯅꯕ ꯑꯣꯏꯔꯝꯒꯅꯤ ꯑꯩꯗꯤ ꯑꯗꯨ ꯆꯥꯉꯛ ꯑꯩ ꯈꯪꯉꯔꯣ
ꯑ ꯄꯛ ꯆꯥꯉꯛꯇꯦ ꯑꯗꯨ ꯈꯪꯗꯤ ꯈꯪꯍꯧꯋꯦꯍꯦ ꯏꯃꯥꯟꯅꯕꯤ ꯃꯌꯥꯝꯅ ꯅꯪ ꯍꯪꯕꯗ
ꯍꯣꯏ ꯃꯣꯏꯅ ꯀꯩꯅꯣꯒꯨꯝꯕꯗꯣ ꯃꯄꯥ
ꯃꯄꯥꯟꯗꯒꯤ ꯊꯦꯡꯅꯩꯌꯦ ꯅꯪ ꯅꯪ ꯊꯦꯡꯅꯩꯌꯦ ꯑꯩꯈꯣꯏꯒꯤ ꯈꯨꯠꯀ ꯊꯥꯡꯀꯠꯂ ꯍꯥꯏꯠ ꯑꯣꯟꯕꯗꯣ ꯅꯪꯅ ꯑꯣꯟꯒꯤꯕꯅꯦ
ꯎꯝ ꯑꯩ ꯍꯥꯏꯠꯀ ꯋꯦꯠꯀ ꯀꯩꯅꯣꯒ ꯑꯣꯟꯕꯝꯗ ꯂꯩꯕꯅꯦ
ꯎꯝ ꯃꯅꯨꯡꯗꯗꯤ ꯀꯅꯥ ꯀꯅꯥꯅꯣ ꯈꯔ ꯂꯩꯔꯝꯃꯦ ꯑꯗꯨꯒ ꯃꯄꯥꯟꯖꯤꯗꯅꯦ ꯈꯪꯉꯕ ꯑꯦ ꯍꯥꯏꯗꯣꯛꯑꯖꯤꯔ ꯑꯩꯕꯨ ꯑꯃꯨꯛ ꯄꯣꯡꯒꯤꯗꯅ
ꯄꯣꯡꯊꯣꯔꯛꯀꯦꯅꯦ
ꯄꯣꯡꯊꯣꯔꯛꯄ ꯌꯥꯗꯦ ꯄꯣꯡꯊꯣꯔꯛꯄ ꯌꯥꯗꯦ ꯁꯥꯢ ꯍꯥꯏꯀꯣ ꯑꯁꯤꯗꯅꯦ ꯍꯥꯏꯠ ꯑꯣꯟꯕ ꯂꯩꯍꯧꯔꯤꯕ ꯅꯨꯄꯥꯖꯦ ꯀꯥꯏꯅ ꯃꯣꯏ ꯍꯥꯏꯔꯛꯑꯦꯀꯣ ꯑꯩꯅ ꯑꯩꯁ ꯀꯔꯝꯕꯅꯣ ꯀꯔꯝꯕꯅꯣꯒꯥꯏ ꯍꯪꯉꯤꯅꯦꯕꯀꯣ ꯈꯪꯉꯕ ꯑꯗꯨꯒ ꯅꯪ ꯃꯁꯛ ꯐꯖꯩꯌꯦꯌꯦ
ꯑꯗ ꯑꯣꯟꯕꯗ ꯏꯃꯥꯟꯅꯕ ꯃꯁꯛ ꯐꯖꯕ ꯃꯌꯥꯝ ꯂꯩꯗꯨ ꯌꯦꯡꯒꯦꯗꯤ ꯍꯥꯏꯗꯗꯅ ꯅꯪ ꯑꯩꯉꯣꯟꯗ ꯌꯦꯡꯖꯤꯜꯂꯛꯏꯅꯤꯅꯦ
ꯅꯪꯉꯣꯟꯗ ꯉꯥꯛꯇꯅꯦ ꯑꯗꯨꯏ ꯂꯩꯔꯤꯕꯗꯩꯩ ꯌꯦꯡꯉꯤꯖꯤꯡꯗꯣ ꯑꯇꯩ ꯑꯇꯩꯗ ꯑꯝꯇ ꯌꯦꯡꯅꯒꯤꯗꯕꯅꯦ
ꯐꯖꯕ ꯂꯩꯗꯨꯗꯤ ꯑꯗꯨꯗ ꯏꯃꯥꯟꯅꯕ ꯃꯌꯥꯝ ꯂꯩꯃꯤꯟꯅꯩꯗꯨꯗꯤ ꯋꯥ ꯑꯋꯥꯡ ꯑꯋꯥꯡꯕ
ꯑꯦ ꯑꯋꯥꯡꯕꯗꯨ ꯑꯥ ꯑꯗꯨ ꯑꯗꯥꯥꯋꯏꯗꯒ ꯑꯗꯨꯋꯥꯏꯗꯒ ꯂꯩꯕ꯭ꯔꯣ
ꯍꯥ
ꯅꯣꯏ ꯑꯗꯨꯒꯤ ꯑꯋꯥꯡꯕꯗꯣ ꯀꯩꯅꯣꯝ ꯍꯥꯏꯗꯥꯅꯦꯀꯣ ꯃꯃꯤꯡ ꯄꯜꯠꯂꯛꯑꯅꯣ ꯌꯥꯔꯦ ꯑꯗꯨꯗꯣ ꯑꯗꯨꯁꯨ ꯈꯪꯉꯦ ꯑꯗꯨꯁꯨ ꯅꯨꯄꯤ ꯃꯌꯥꯝꯗꯨꯅꯅꯦ ꯑꯩꯗꯤ ꯎꯅꯗꯕꯅ ꯌꯦꯡꯕ ꯇꯜꯂꯦ ꯍꯥꯏꯕ ꯅꯨꯄꯤꯅ ꯏꯔꯥꯡ ꯇꯧꯕꯗꯣ ꯍꯩꯅꯗꯦ ꯍꯥꯏꯕ ꯅꯨꯄꯥꯗ
ꯀꯩꯁꯨ ꯌꯦꯡꯒꯤꯗꯦꯗ ꯑꯉꯥꯡ ꯉꯥꯛꯇ ꯑꯣꯏꯕꯗꯨꯗ ꯑꯩꯈꯣꯏꯗꯤ ꯀꯩꯝꯇ ꯀꯩꯅꯣ ꯇꯧꯗꯦ ꯑꯈꯣꯏꯅ ꯑꯗꯨ ꯂꯩꯗꯨꯗꯤ꯫ ꯃꯅꯨꯡꯗꯗꯤ ꯊꯕꯛ ꯌꯥꯝꯅꯤ ꯃꯄꯥꯟꯗ ꯁꯠ ꯂꯣꯏꯁꯜꯂ ꯆꯠꯈ꯭ꯔꯁꯦ ꯃꯄꯥꯟ ꯂꯩ꯫
ꯑꯍꯍ ꯑ ꯃꯅꯨꯡꯗꯗꯤ ꯎꯗꯦꯕꯥ꯫ ꯑꯗꯨꯅꯤ ꯃꯅꯨꯡꯗꯗꯤ ꯆꯪꯉꯛ ꯄꯥꯛꯅ ꯌꯥꯎꯈꯤꯗꯕ ꯃꯥꯜꯂꯦ ꯅꯪ ꯑꫭꯛꯇꯤ꯫
ꯎꯝ ꯑꯈꯣꯏ ꯑꯗꯨꯗꯣ ꯍꯥꯏꯐꯦꯠ ꯑꯣꯜꯂꯝꯃꯦ ꯑꯗꯨꯒ ꯑꯗꯨꯝ ꯀꯩꯅꯣ ꯇꯧꯔꯒ ꯍꯥꯏꯐꯦꯠ ꯑꯣꯟꯁꯤꯜꯂꯝꯃꯒ ꯑꯗꯨꯝ ꯁꯝ ꯀꯛꯄ ꯆꯦꯜꯂꯦ꯫
ꯎꯝ ꯀꯥꯗꯔ ꯇꯧꯔꯒ ꯍꯥꯏꯁꯤꯅꯤ꯫ ꯃꯅꯨꯡꯗꯗꯤ ꯃꯣꯏ ꯐꯅ ꯀꯨꯏꯕꯨꯛ ꯂꯩꯌꯦ ꯅꯣꯏ ꯑꯗꯨꯗ ꯁꯦꯅꯤꯌꯔꯁꯤꯡꯗꯣ꯫
ꯎꯝ ꯃꯅꯨꯡ ꯀꯥꯡꯕꯨꯗꯤ ꯀꯨꯏꯕꯅꯦꯕ ꯑꯗꯨꯒꯤ ꯑꯗꯨꯝꯕ ꯍꯥꯏꯠ ꯋꯦꯠꯀꯨꯝꯕꯗꯨꯗꯤ ꯊꯨꯕꯅꯤꯅ ꯑꯗꯨ ꯍꯥꯟꯅ ꯑꯩꯈꯣꯏ ꯑꯣꯟꯕꯩꯗ ꯂꯩꯍꯧꯕ
ꯎꯝ ꯍꯣꯏ ꯑꯗꯨꯗꯨꯒꯤ ꯃꯅꯨꯡꯗꯖꯨ
ꯀꯗꯧꯔꯕ ꯃꯅꯨꯡꯗꯅ ꯀꯅꯥ ꯀꯅꯥ ꯑꯃꯨꯛ ꯊꯦꯡꯅꯔꯕ
ꯃꯅꯨꯡꯗ ꯑꯩ ꯃꯁꯛ ꯐꯖꯅ ꯈꯪꯍꯧꯔꯤꯖꯦ ꯍꯧꯖꯤꯛꯇ ꯅꯪ ꯑꯃꯨꯛ ꯎꯔꯛꯄ ꯀꯥꯟꯗ ꯑꯣ ꯊꯥꯏꯅꯒꯤꯗꯣ ꯑꯣꯏꯔꯦ ꯈꯪꯕꯋꯥꯅꯦ ꯅꯪꯖꯨ ꯃꯁꯛ ꯈꯪꯗꯦ
ꯍꯧꯖꯤꯛꯐꯥꯎ ꯑꯗꯨꯝ ꯍꯥꯏꯔꯤ ꯍꯧꯖꯤꯛꯐꯥꯎ ꯑꯗꯨꯝ ꯍꯥꯏ ꯂꯩꯗꯣꯏꯅꯤꯗꯅ ꯍꯧꯖꯤꯛꯁꯦ ꯑꯩ ꯁ꯭ꯀꯨꯜ ꯍꯣꯡꯉꯤꯗꯅ꯫ ꯍꯥꯏꯅꯩ ꯑꯁ ꯊꯥꯏꯅ ꯈꯨꯃꯟ ꯂꯝꯄꯥꯛ ꯆꯠꯈꯤꯕꯗꯣ ꯑꯅ꯫ ꯃꯣꯏ ꯁꯤꯄꯥꯛꯇꯥꯛꯀꯣ ꯁꯥꯟꯅꯕꯁꯤꯡꯗꯣꯅ ꯑꯗꯨꯝ ꯍꯥꯏ ꯂꯩꯗꯣꯏꯅꯦ꯫
ꯁꯦꯄꯇꯣ ꯁꯥꯟꯅꯕ ꯀꯥꯏ ꯁꯦꯄꯥꯇꫭ ꯁꯥꯟꯅꯕ ꯀꯃꯥꯏ ꯈꯪꯉꯤꯅꯣ ꯍꯥꯏꯁꯦ꯫
ꯅꯣꯏ ꯁꯥꯟꯅꯕꯗꯣ ꯈꯪꯗꯦꯕꯥ ꯅꯨ ꯃꯤ ꯑꯃꯅ ꯍꯥꯏꯔꯛꯄꯅꯦ ꯁꯤ ꯕꯦꯠꯃꯤꯟꯇꯟ ꯁꯥꯟꯅꯕꯝ ꯅꯠꯇꯦ ꯁꯤꯗꯤ ꯁꯦꯄꯥꯛꯇꯥꯀꯣ ꯁꯥꯟꯅꯗꯣꯏꯅꯦ ꯈꯣꯠꯇꯣꯏꯅꯦ ꯁꯦꯄꯥꯛꯇꯥꯀꯣ ꯍꯥꯏꯅ ꯀꯃꯥꯏ ꯁꯥꯟꯅꯒꯦ ꯍꯥꯏ꯫ ꯑꯗꯨꯒ ꯕꯣꯜ ꯑꯃ ꯀꯩꯅꯣ ꯈꯪꯗꯦ ꯑꯃ ꯄꯨꯊꯣꯔꯛꯏꯅꯦ꯫ ꯑꯒ ꯁꯨꯃꯥꯏ ꯁꯥꯟꯅꯗꯨꯏꯅꯤ ꯀꯥꯏꯅ ꯍꯥꯏꯅꯒꯤꯕ ꯑꯍꯝ ꯑꯗꯨꯗ ꯈꯪꯒꯤꯕ ꯑ ꯑꯗ ꯑꯩꯅ ꯑꯍꯥꯟꯕꯅꯦ ꯅꯣꯏꯒꯤ ꯈꯪꯉꯤꯗꯣ ꯑꯇꯩ ꯁꯨꯡꯈꯪ ꯈꯪꯉꯛꯇꯦꯕ ꯁꯦꯄꯥꯛꯇꯥꯀꯣ꯫ ꯀꯃꯥꯏ ꯁꯥꯟꯅꯒꯦꯁꯨ ꯈꯪꯗꯦ ꯍ ꯑꯩꯅ ꯍꯥꯏꯗꯤꯅꯦ ꯅꯪ ꯅꯪꯅ ꯁꯥꯟꯅꯕꯗ ꯑꯩꯖꯤꯗ ꯊꯦꯡꯅꯩ ꯑꯗꯨꯗꯨꯅꯦ ꯑꯗꯨꯗꯣ ꯎꯏ ꯍꯥꯏꯖꯤꯅꯦ ꯑꯩꯅ꯫
ꯎꯝ꯫
ꯑꯥꯢꯖꯤ ꯄꯥꯏꯗ꯭ꯔꯝꯅꯤꯅ ꯅꯪꯗꫭ ꯎꯔꯝꯑꯔꯣꯏ꯫
ꯑꯉꯥꯡꯒꯩ ꯆꯪꯉꯛꯑꯒ ꯑꯥꯢꯖꯤ ꯍꯥꯞꯄꯣꯅ ꯇꯧ ꯑꯥꯏꯖꯤ ꯍꯥꯄꯣꯟ ꯇꯧꯔꯝꯗꯉꯥꯏꯔꯤꯝ꯫
ꯑꯥꯏꯖꯤꯌꯥ꯫
ꯎꯝ꯫
ꯍꯥꯞꯄꯑꯣ ꯀꯩꯗꯩꯒꯦ ꯍꯥꯏꯁꯤ ꯍꯥꯞꯄ꯫
ꯇꯜꯂꯕ꯫
ꯎꯝ ꯍꯨꯖꯤꯛꯀꯥꯟ ꯅꯨꯄꯤꯁꯤꯡꯁꯦ ꯑꯦꯌꯣ꯫
ꯈꯪꯗꯦꯗ ꯑꯗꯨꯃꯥꯏ ꯍꯥꯏꯔꯁꯨ ꯀꯩ ꯍꯥꯏꯗꯣꯏꯅꯣ ꯈꯪꯗ꯭ꯔꯦ ꯍꯍ꯫ ꯁꯨꯝ ꯑꯆꯥꯄꯣꯠꯀꯨꯝꯕ ꯀꯛꯄꯩꯗ ꯑꯉꯥꯡꯈꯩꯅ ꯑꯩ ꯖꯤꯗꯩꯒꯨꯝꯕ ꯀꯛꯄ ꯑꯗꯨꯒꯤ ꯑꯩ ꯖꯤ ꯍꯥꯞꯄꯣꯟ ꯇꯧꯔꯝꯃꯤ ꯑꯉꯥꯡ ꯃꯌꯥꯝ ꯆꯪꯉ ꯑꯥꯏꯖꯤ ꯍꯥꯞꯄꯣ ꯑꯆꯥꯄꯣꯠ ꯆꯥꯖꯦꯅ꯫
ꯍꯥꯞꯄꯨ ꯀꯩꯅꯣ꯫ ꯑꯩꯁꯦ ꯑꯩ ꯑꯩ ꯑꯍꯥꯟꯕ ꯑꯩꯅꯥ ꯑꯁꯤ ꯌꯥꯔꯦ ꯎꯝꯍꯨꯝ ꯀꯩꯝ ꯍꯥꯏꯒꯦ ꯇꯧꯅꯦ ꯌꯥꯔꯦ꯫
ꯌꯥꯔꯦ-ꯌꯥꯔꯦ꯫ ꯀꯩ ꯁ꯭ꯀꯨꯜꯗꯅ ꯇꯝꯃꯤꯅꫭ꯫
ꯁꯛꯁꯦꯁ ꯑꯅ ꯁꯛꯁꯦꯁ ꯈꯪꯕ꯭ꯔꯣ ꯈꯪ ꯈꯪꯉꯃꯣꯏꯗ꯫
ꯇ ꯑꯏ ꯂꯝꯂꯥꯏ ꯂꯝ ꯑ ꯂꯝꯂꯣꯡꯗꯒꯤ ꯂꯝꯂꯥꯏ ꯆꯠꯄꯗꯅꯦ ꯂꯝꯂꯥꯏ ꯆꯠꯐꯝꯗꯤ ꯈꯪꯕ ꯅꯠꯇ꯭ꯔꯣ꯫
ꯂꯝꯂꯥꯏ ꯆꯠꯐꯝ ꯂꯝꯂꯥꯏ ꯖ
ꯁꯋꯣꯕꯨꯡ ꯁꯋꫭꯝ ꯁꯋꯣꯝꯕꯨꯡ ꯆꯠꯄꯗꯣ꯫ ꯑꯗꯣꯝꯗꯩ ꯆꯪꯉꯅꯤ ꯆꯤꯡꯉꯥꯔꯦꯜꯅ ꯂꯝ ꯑꯝ ꯂꯩꯝꯅꯦ ꯇꯦꯖꯄꯨꯔ ꯑꯅ
ꯇꯦꯁꯄꯨꯔ ꯇꯦꯁꯄꯨꯔ ꯇꯦꯁꯄꯨꯔ ꯇꯦꯁꯄꯨꯔ ꯇꯦꯁꯄꯨꯔ ꯇꯦꯁꯄꯨꯔꯖꯦ ꯑꯅꯤ ꯁꯨꯕꯅꯤꯅ ꯈꯪꯗꯦꯅꯦ ꯇꯦꯁꯄꯨꯔ ꯌꯥꯝ ꯑꯁꯣꯝꯗꯖꯨ ꯑꯝ ꯂꯩꯕꯅꯤꯅꯦ
ꯆꯦꯡꯉꯥꯔꯦꯜꯗ ꯑꯩꯈꯣꯏꯅ ꯑꯩ ꯍꯥꯏꯁꯤꯅ ꯇꯣꯟ ꯋꯥꯏꯇꯣꯟꯂꯣꯝ ꯈꯪꯕ꯭ꯔꯥ
ꯇꯥꯏ ꯇꯥꯏ ꯀꯟ ꯀꯂ
ꯌꯥꯗ꯭ꯔꯦꯗ ꯑꯗꯣꯝꯗ ꯁꯑꯣꯝꯃꯨ